ꯂꯥꯕ꯭ꯔꯣꯇ ꯇꯥꯏꯌꯦ ꯇꯥꯏꯌꯦ ꯍꯧꯋꯦ
ꯀꯩꯗꯧꯔꯤꯅꯣ ꯇꯥꯏꯌꯦ ꯇꯥꯏꯌꯦ ꯇꯥꯗꯕ꯭ꯔꯣ
ꯆꯥꯛ ꯏꯟꯁꯥꯡ ꯊꯣꯡꯁꯤꯔꯥꯅ ꯌꯦꯡꯔꯝꯕꯥ
ꯀ꯭ꯔꯤ ꯍꯥꯏꯕ
ꯆꯥꯛ ꯍꯦꯟꯁꯥꯡ ꯆꯤꯔꯥꯅ ꯇꯧꯔꯝꯃꯤꯅꯤ
ꯍꯥ ꯀꯩ ꯌꯦꯟꯁꯥꯡ ꯊꯣꯡꯉꯤꯔꯣ
ꯉꯁꯤꯁꯦ ꯌꯦꯟ ꯆꯥꯗꯧ ꯃꯥꯜꯂꯦ
ꯀ꯭ꯔꯤ ꯍꯥꯏꯕ꯭ꯔꯣ
ꯇꯕ꯭ꯔꯣ ꯎꯇꯤ ꯊꯣꯡꯕ꯭ꯔꯣ
ꯅꯪꯅ ꯍꯥꯏꯕꯗꯣ ꯐꯖꯅ ꯇꯥꯗꯦꯅꯦ
ꯎꯇꯤ
ꯑ
ꯇꯥꯔꯤꯕ꯭ꯔꯣ
ꯎꯇꯤꯗꯤ ꯍꯥꯎꯑꯦꯅ ꯎꯇꯤꯗꯦ ꯎꯇꯤ ꯊꯣꯡꯕ ꯍꯩꯇꯕꯀꯣ ꯑꯩꯈꯣꯏꯗꯤ ꯆꯥꯗꯤ ꯆꯥꯅꯤꯡꯉꯦ
ꯎꯇꯤꯒꯨꯝꯕꯗꯤ ꯑꯩꯈꯣꯏꯗꯤ ꯊꯣꯡꯗꯦꯅ ꯄꯪ ꯄꯪ ꯃꯔꯛ ꯃꯔꯛꯇꯤ ꯊꯣꯡꯉꯦ ꯑꯗꯣ ꯆꯥꯕ ꯐꯪꯉꯦ ꯑꯗꯣ ꯊꯣꯡꯕꯗꯤ ꯍꯩꯇꯦꯕ ꯑꯩꯈꯣꯏꯗꯤ
ꯏꯇꯥꯎ ꯏꯇꯥꯎꯒꯤꯕꯨ
ꯅꯪꯒꯤ ꯕꯦꯛꯒ꯭ꯔꯥꯎꯟ ꯃꯈꯣꯟ ꯌꯥꯝ ꯀꯟꯅ ꯇꯥꯏꯌꯦꯅꯦ
ꯉꯏꯈꯣ ꯑꯗꯨꯗꯤ ꯉꯥꯏꯈꯣ
ꯍꯣꯏ
ꯍꯧꯖꯤꯛꯗꯤ
ꯍꯧꯖꯤꯛꯗꯤ ꯌꯥꯔꯦ ꯌꯥꯔꯦ ꯅꯪ ꯀꯔꯤꯒꯨꯝꯕ ꯄꯥꯏꯕꯒꯤ ꯑꯣꯏꯔꯝꯃꯅꯤꯗ ꯑ
ꯀꯔꯤ ꯈꯣꯟ ꯊꯣꯛꯄ꯭ꯔꯣꯅꯦ
ꯈꯪꯗꯦ ꯕꯦꯛꯒ꯭ꯔꯥꯎꯟ ꯃꯈꯣꯜ ꯌꯥꯝ ꯊꯣꯛꯄ
ꯑꯣ ꯑꯗꯨꯁꯨ ꯌꯥꯗꯦ ꯍꯥꯏꯕꯅꯦ
ꯑꯣꯏ ꯅꯥꯗꯦ ꯕꯦꯛꯒ꯭ꯔꯥꯎꯟ ꯃꯈꯣꯜ ꯊꯣꯛꯄꯗꯣ ꯅꯀꯣꯟꯁꯨ ꯐꯖꯅ ꯇꯥꯗꯦꯕ ꯑꯩꯈꯣꯏ ꯋꯥ ꯉꯥꯡꯕꯗꯀꯣ ꯌꯥꯝ ꯗꯤꯁꯇꯞ ꯇꯧꯏꯅꯥ ꯀ꯭ꯔꯣꯛ ꯉꯥꯔꯥꯡ ꯒ꯭ꯔꯣꯛ ꯉꯥꯡ ꯇꯧꯔꯛꯏꯗꯤ
ꯎꯝ
ꯉꯁꯤꯗꯤ ꯀꯩꯀꯩ ꯇꯧꯒꯦꯔꯣ
ꯈꯪꯗꯦꯗ ꯁꯤꯁꯦ ꯑꯩꯒꯤ ꯌꯨꯝꯗꯤ ꯀꯩꯅꯣ ꯍꯣꯟ ꯑꯅꯛꯄ ꯊꯪꯅꯕ ꯌꯨꯝꯁꯤꯡꯒ ꯌꯥꯝ ꯇꯥꯕ ꯅꯨꯡꯉꯥꯏꯕꯅꯤꯕ ꯑꯩꯒꯤ ꯌꯨꯝꯗꯤ ꯗꯤꯟꯅ ꯁꯥꯕꯅꯤꯅꯀꯣ
ꯎ ꯑꯩ ꯌꯨꯝꯗ ꯆꯪꯗꯤ ꯆꯪꯗ꯭ꯔꯤꯅꯦ ꯑꯩꯒꯤꯁꯦ
ꯑꯥ
ꯐꯪꯐ ꯑꯂꯥꯛ ꯄꯥꯄꯥꯡ ꯑꯁ ꯗꯨꯔꯣꯝꯗꯗꯤ ꯀꯣꯏꯔꯛꯇꯕꯅꯤꯅꯀꯣ ꯍꯞ ꯇꯥꯕ ꯕꯣꯜ ꯍꯅꯥꯕꯨꯗꯤ ꯑꯗꯨꯝ ꯂꯥꯛꯑꯦ ꯑꯗꯣ ꯑꯗꯨꯝ ꯆꯠꯂꯒ ꯍꯟꯕ ꯑꯗꯨꯃꯥꯏꯅ ꯇꯧꯋꯦꯅ ꯑꯗꯨꯒꯤ ꯔ ꯇꯕꯒꯣ ꯎꯝ ꯍꯧꯖꯤꯗꯤ ꯀꯔꯤ ꯀꯔꯤ ꯇꯧꯒꯦꯔꯣ
ꯉꯁꯤꯔꯣ
ꯑꯥ
ꯉꯁꯤꯁꯦ ꯈꯪꯗ꯭ꯔꯦꯗ ꯑꯗꯨ ꯂꯩꯇꯦꯗ
ꯎꯝ
ꯑꯗꯣ ꯍꯌꯦꯡꯁꯦ ꯌꯥꯔꯒꯗꯤ ꯑꯦꯠꯃꯤꯁꯟꯗꯣ ꯇꯧꯅꯕ ꯇꯧꯅꯤ
ꯎꯝ ꯍꯣꯏ ꯇꯧꯒ꯭ꯔꯦ ꯍꯥꯏꯔꯗꯤ ꯊꯨꯅ ꯇꯧꯕꯗꯨꯅ ꯐꯅꯤ ꯐꯩꯅ ꯍꯥꯏꯗꯤ ꯗꯣꯀꯨꯃꯦꯟꯁꯀꯨꯝꯕ ꯋꯥꯠꯄꯒꯨꯝꯕ ꯍꯪꯉꯁꯨ ꯑꯩꯈꯣꯏ ꯑꯃꯨꯛ ꯊꯨꯅ ꯑꯦ ꯉꯟꯅ ꯇꯧꯔꯗꯤꯕ ꯍꯣꯏ ꯗꯥ ꯂꯩꯗꯤ ꯂꯩꯔꯣꯏꯗ ꯑꯗꯨ ꯑꯣꯏꯔꯁꯨ ꯂꯩ ꯑꯗꯅ
ꯃꯥꯅꯦ ꯃꯥꯅꯦ
ꯇꯝꯕ ꯉꯝꯗꯦꯅ ꯑꯗꯨꯒꯤ
ꯍꯌꯦꯡꯁꯦ ꯐ꯭ꯔꯥꯏꯗꯦ ꯑꯣꯏꯕ꯭ꯔꯣ
ꯍꯣꯏ ꯍꯌꯦꯡ ꯐ꯭ꯔꯥꯏꯗꯦ ꯑꯣꯏꯔꯝꯃꯅꯤ
ꯂꯩꯕꯥꯛ ꯄꯣꯛꯄ ꯀꯣ
ꯅꯣꯃꯥꯏꯖꯤꯡ ꯂꯩꯕꯥꯛꯄꯣꯛꯄ ꯑꯦ ꯂꯩꯕꯥꯛꯄꯣꯛꯄ ꯅꯠꯇꯦ ꯁꯒꯣꯜꯁꯦꯟ
ꯆꯨꯃꯦ ꯆꯨꯃꯦ
ꯁꯣ ꯁꯦꯟꯗ ꯑꯩ ꯗꯤ ꯑꯦꯝ ꯀꯦꯝꯄꯥꯁ ꯃꯅꯨꯡꯗꯁꯨ ꯆꯪꯅꯤꯡꯉꯥꯏ ꯂꯩꯕ ꯑꯩ ꯄꯥꯁ ꯁꯔꯇꯤꯐꯤꯀꯦꯠ ꯂꯧꯅꯤꯉꯥꯢ
ꯕꯔꯠ ꯁꯔꯇꯤꯐꯤꯀꯦꯠ
ꯄꯥꯁ ꯁꯔꯇꯤꯐꯤꯠ
ꯑꯣ ꯑꯣ ꯅꯪ ꯂꯧꯗ꯭ꯔꯤꯕ꯭ꯔꯣ
ꯑꯥ
ꯎꯝ
ꯁꯣꯛꯄꯗꯨ ꯀꯨꯏꯗ꯭ꯔꯤꯕ ꯂꯥꯁ ꯃꯟꯗꯣ ꯈꯛꯇ ꯊꯣꯛꯄꯅꯦꯕ
ꯑꯣ
ꯆꯨꯀꯤ ꯑꯩ ꯍꯤꯔꯥꯎ ꯍꯧꯗꯕ
ꯑꯃꯨꯛ ꯂꯧꯅꯤ ꯑꯗꯨꯁꯨ
ꯎꯝ
ꯑꯣꯅꯦ ꯈꯪꯉꯦ ꯑꯁ ꯑꯗꯣ ꯏꯝꯐꯥꯜ ꯂꯣ ꯀꯣꯂꯦꯖꯇ ꯑꯩꯈꯣꯏꯒꯤ ꯃꯤꯁꯤ ꯌꯥꯝꯗꯤ ꯌꯥꯝꯗꯕ ꯃꯥꯜꯂꯦꯅꯦ
ꯑꯥꯏ ꯃꯤ ꯌꯥꯝꯗꯕꯅꯤꯅ ꯐꯔꯦꯗ ꯃꯤ ꯌꯥꯝꯕ ꯃꯐꯝ ꯍꯣꯢ ꯃꯤ ꯌꯥꯝꯕ ꯃꯐꯝꯗꯗꯤ ꯀꯥꯟꯅꯗ꯭ꯔꯦꯗ
ꯑꯗꯨ ꯑꯣꯏꯔꯁꯨ ꯃꯤ ꯑꯃ ꯑꯅꯤꯒꯨꯝꯕꯗꯤ ꯑꯩꯈꯣꯏꯒ ꯄꯨꯟꯕ ꯅꯨꯡꯉꯥꯏꯕ ꯗꯤ ꯗꯔꯀꯥꯔ ꯑꯣꯏꯅ
ꯀꯥꯕ ꯍꯧꯔꯗꯤ ꯗꯨꯝ ꯂꯩꯒꯅꯤꯅ ꯗꯨꯗꯤ
ꯀꯣꯂꯦꯖ ꯃꯇꯝꯗ ꯍꯟꯗꯣꯛ ꯀꯣꯂꯦꯖꯒꯤ ꯃꯇꯥꯡꯗ ꯍꯪꯗꯣꯛ ꯍꯪꯖꯤꯟ ꯇꯧꯂ ꯅꯨꯡꯉꯥꯏꯕ
ꯍꯣꯏ ꯍꯣꯏ ꯑꯗꯨ ꯆꯝꯃꯦ ꯆꯝꯃꯦ
ꯇꯥꯡꯗ
ꯑꯣꯢ ꯆꯨꯝꯃꯦ ꯑꯗꯨꯕꯨꯗꯤ
ꯅꯪꯗꯤ ꯀꯩꯗꯧꯅꯤ ꯉꯁꯤ
ꯑꯩꯔꯣ
ꯑꯥ
ꯑꯦꯛꯖꯥꯝ ꯆꯥꯒꯅꯤ
ꯄꯨꯡ ꯀꯌꯥꯋꯥꯏꯗ
ꯅꯪ ꯊꯕꯛꯀꯨꯝꯕ ꯇ ꯇꯧꯕꯒꯤꯔꯣ ꯑꯁ ꯅꯪꯒꯤ ꯕꯦꯛꯒ꯭ꯔꯥꯎꯟ ꯃꯈꯣꯟꯗꯣ ꯐꯖꯅ ꯇꯥꯏꯅꯦ
ꯀꯩꯀꯩ ꯇꯧꯕꯒꯤꯔ ꯈꯪꯗ꯭ꯔꯧꯅꯦ ꯀꯣꯟꯒꯨꯝꯕ ꯄꯥꯏꯕꯒꯤꯔꯣ
ꯏꯟꯁꯥꯡ ꯊꯣꯡꯕ
ꯃꯀꯣꯟꯗꯣ ꯐꯖꯅ ꯇꯥꯏꯌꯦ
ꯀꯔꯤꯅꯣ ꯑꯩ ꯑꯩꯒꯤ ꯑꯁ ꯅꯨꯡꯗꯥꯡꯅ ꯈꯛ ꯇꯧꯒꯗꯕꯅꯤꯅꯦ ꯎꯝ ꯅꯣꯡꯉꯥꯟꯕꯗꯗꯤ ꯃꯈꯣꯟ ꯌꯥꯝ ꯊꯣꯛꯑꯦꯕ
ꯃꯥꯏ
ꯅꯛꯄꯗ ꯌꯨꯝ ꯁꯥꯕꯒ ꯃꯤꯅ ꯀꯧꯔꯛꯄꯒ ꯌꯥꯗꯦꯗ
ꯃꯤ ꯃꯈꯣꯟ ꯌꯥꯝ ꯇꯥꯕꯅꯦꯕ ꯍꯧꯖꯤꯛꯁꯨ ꯇꯥꯕ꯭ꯔꯥ
ꯍꯧꯖꯤꯛꯗꯤ ꯇꯥꯂꯤꯗ ꯍꯧꯖꯤꯛꯗꯤ ꯇꯥꯏꯌꯦ ꯈꯔ
ꯑꯁ ꯉꯔꯥꯡꯗꯨ ꯑꯁ ꯇꯨꯝ ꯊꯦꯡꯅ ꯇꯨꯝꯕꯒꯤ ꯑꯁ ꯐꯖꯅ ꯑꯩ ꯄꯨꯡ ꯃꯉꯥꯗꯒꯤ ꯇꯨꯝꯕꯅꯦ ꯉꯁꯤ ꯑꯌꯨꯛꯇꯒꯤ ꯇꯨꯝꯕꯅꯦ ꯑꯩ
ꯑꯗꯨꯒꯗꯤ ꯑꯁ ꯌꯥꯗ꯭ꯔꯦꯅꯦ
ꯑꯝꯊꯨꯏ ꯆꯟꯊꯨꯏꯕꯁꯨ ꯍꯌꯦꯡ ꯑꯦꯛꯖꯥꯝ ꯇꯧꯅꯤ ꯍꯥꯏꯗꯥꯏꯅꯦ
ꯍꯣꯏ ꯃꯥꯁꯨ ꯇꯧꯕꯅꯤ ꯍꯥꯏꯕꯅꯤ ꯈꯪꯗ꯭ꯔꯦ ꯑꯩꯈꯣꯏꯁꯦ ꯃꯥꯏ ꯇꯧꯁꯦ
ꯑꯁ ꯊꯣꯡꯕꯗꯣ ꯑꯩ ꯁꯣꯏꯔꯦ
ꯃꯥꯈꯣꯟ ꯊꯣꯛꯄ꯭ꯔꯥ
ꯍꯣꯏ ꯑꯗꯨꯝ ꯊꯣꯛꯑꯦ ꯑꯁꯤꯁꯦ ꯌꯥꯝ ꯁꯦꯟꯁꯤꯇꯤꯞ ꯑꯣꯏꯌꯦ ꯑꯩꯈꯣꯏꯒꯤ ꯀꯣꯛꯁꯦ ꯀꯃꯥꯏ ꯇꯧꯕ ꯑꯗ ꯐꯥꯏꯚ ꯖꯤꯒꯨꯝꯕ ꯑꯥ ꯑꯣꯏꯕꯅꯤꯅꯒꯣ
ꯑꯥ
ꯃꯈꯣꯟꯗꯣ ꯐꯖꯅ ꯊꯣꯛꯄꯗꯤ ꯍꯣꯏꯌꯦ ꯈꯔ ꯀꯟꯅ ꯂꯦꯡ ꯑꯥ ꯂꯦꯡꯕꯒꯨꯝꯕ ꯇꯧꯔꯖꯨ ꯇꯧꯕꯝ ꯃꯥꯁꯨ
ꯅꯨꯡꯗꯥꯡꯗ ꯐꯖꯅ ꯁꯥꯁꯦ ꯑꯗꯨꯗꯤ ꯌꯥꯗ꯭ꯔꯣ ꯉꯁꯤ ꯅꯨꯡꯗꯥꯡ
ꯍꯣꯏ ꯌꯥꯏꯌꯦ ꯌꯥꯔꯦꯗ ꯑꯗꯨꯕꯨꯗꯤ ꯁꯔꯥ ꯀꯥꯟ ꯃꯥꯔꯦ __
ꯀꯣ ꯃꯔꯤꯒꯨꯝꯕꯗꯤ ꯇꯧꯁꯦ
ꯋꯥꯔꯤ ꯑꯗꯨꯝ ꯁꯥꯔꯛꯑꯒꯦ ꯑꯩꯅ
ꯅꯪꯗꯤ ꯃꯤ ꯀꯌꯥꯕꯨ ꯋꯥꯔꯤ ꯁꯥꯕꯅꯣ
ꯑꯁ ꯑꯩꯗꯤ ꯑꯗꯨꯝ ꯁꯥꯗꯦꯗ ꯋꯥꯔꯤ ꯄꯝꯄ ꯁꯥꯗꯦꯗ ꯑꯟꯗ ꯑꯗ ꯇꯟꯕꯀꯣ ꯑꯗꯨꯒꯤ ꯑꯁ ꯋꯥꯔꯤ ꯁꯥꯗꯦꯗ ꯐꯥꯔꯦ ꯁꯤ ꯅꯣꯏ ꯅꯅꯥꯎꯅꯨꯄꯥꯇꯤ ꯂꯩꯕ꯭ꯔꯣ
ꯂꯩꯗ
ꯅꯣꯏꯗꯤ ꯀꯂꯦꯖ ꯑꯣ ꯍꯥꯏꯅꯦ ꯀꯣꯂꯦꯖ ꯀꯩꯗꯧꯉꯩ ꯀꯥꯕ ꯍꯧꯒꯅꯤ ꯍꯥꯏꯕ꯭ꯔꯣ
ꯈꯪꯗꯦ ꯅꯦꯛꯁ ꯋꯤꯛꯀꯨꯝꯕ ꯍꯧꯒꯗ꯭ꯔꯥ
ꯑꯥ
ꯎꯪꯒꯗꯤ ꯍꯟꯗꯛꯀꯤ
ꯑꯥ
ꯍꯟꯗꯛꯀꯤ ꯊꯥꯁꯤꯗ ꯍꯧ ꯍꯧꯅꯤ ꯍꯥꯏꯕꯅꯦꯕ
ꯎꯝ
ꯑꯗꯨꯒꯤ ꯀꯩꯅꯣ ꯇꯧꯅꯦ
ꯎꯝ
ꯈꯪꯗ꯭ꯔꯦꯗ ꯑꯩꯁꯨ ꯑꯥ ꯃꯊꯪꯒꯤ ꯊꯥꯁꯤꯗꯗꯤ ꯍꯧꯗꯧ ꯃꯥꯜꯂꯦ
ꯎꯝ ꯍꯧꯕꯗꯤ ꯌꯥꯔꯦꯅ ꯅꯨꯡꯉꯥꯏꯅ
ꯎꯝ
ꯍꯥꯏꯗꯤ ꯖꯨꯂꯥꯏ ꯑꯣꯏꯔꯦꯅ ꯁꯦꯁꯟ ꯑꯅꯧꯕ ꯁꯦꯁꯟ ꯍꯧꯒꯗꯕ ꯃꯇꯝ ꯑꯣꯏꯔꯦꯕ
ꯑꯩꯁꯨ ꯑꯁ ꯈꯣꯡꯒꯨꯞ ꯑꯃ ꯂꯧꯅꯤꯡꯉꯥꯏ ꯂꯩꯔꯤꯅꯦ ꯀꯣꯂꯦꯖ ꯆꯠꯄ ꯍꯧꯔꯗꯤ ꯈꯣꯡꯎꯞ ꯂꯩꯇꯦꯕ ꯈꯣꯡꯎꯞꯇꯣ ꯑꯥ ꯃꯣꯏꯒꯤꯗꯤ ꯑꯥ ꯎꯀꯤꯜꯁꯤꯡꯒꯤꯗꯤ ꯎꯀꯤꯜꯁꯤꯡꯒꯤꯗꯤ ꯐꯣꯔꯃꯦꯜ ꯉꯥꯛꯇ ꯇꯧꯕꯅꯦꯕ ꯐꯣꯔꯃꯦꯜꯅꯠ ꯇ꯭ꯔꯗꯤ ꯌꯥꯗꯦꯕ ꯃꯣꯏꯒꯤꯗꯤ ꯀꯣꯔꯇꯤ ꯁꯤ ꯑꯃ ꯂꯩ ꯂꯩꯕꯅꯦꯕ꯫ ꯑꯦꯚ꯭ꯔ ꯍꯥ ꯕꯦꯚꯥꯔ ꯈꯔ ꯇꯣꯉꯥꯟꯕꯅꯦ ꯃꯣꯏꯒꯤꯗꯤ꯫
ꯎꯝ꯫
ꯑꯗꯨꯒꯤꯅꯦꯗ
ꯉꯔꯥꯡꯗꯤ ꯕꯣꯜ ꯌꯦꯡꯕ꯭ꯔꯣ ꯅꯪ
ꯉꯔꯥꯡꯗꯤ ꯌꯦꯡꯗ꯭ꯔꯦ꯫
ꯑꯁ ꯉꯔꯥꯡꯒꯤꯗꯣ ꯌꯥꯝ ꯐꯖꯕꯅꯦꯍꯦ꯫
ꯏꯪꯂꯦꯟꯒꯤꯗꯨꯔꯣ꯫
ꯏꯪꯂꯦꯟꯒꯤꯗꯨꯁꯨ ꯌꯥꯝ ꯐꯖꯩꯌꯦ ꯑꯗꯣ ꯑꯃ ꯕꯦꯜꯖꯤꯌꯝꯒ꯫
ꯁꯤꯅꯤꯒꯣ꯫
ꯅꯤꯒꯥꯎꯒꯤꯗꯣ ꯍꯣꯏ ꯑꯗꯨꯁꯨ ꯌꯥꯝ ꯐꯖꯩꯌꯦ꯫
ꯕꯦꯜꯖꯤꯌꯝꯒꯤꯗꯨꯔꯣ ꯂꯨꯀꯥꯀꯨꯗꯣ꯫
ꯍꯣꯏ꯫ ꯂꯥꯁ ꯃꯤꯅꯤꯠꯇꯒꯤ ꯆꯥꯡꯕꯅꯤꯅꯦ ꯂꯣꯏꯅ꯫
ꯑ